ꯗ ꯍꯧꯖꯤꯛ ꯈꯥꯡ ꯍꯜꯂꯣ
ꯑꯥꯎ ꯑꯥ ꯇꯥꯔ ꯂꯕ꯭ꯔꯣ
ꯑꯣ ꯇꯥꯔꯦ ꯇꯥꯔꯦ
ꯑ ꯑꯥꯎ ꯅꯅꯨꯡꯉꯔ ꯍꯥꯏ ꯃ ꯀ ꯌꯥ ꯌꯥꯗꯕ
ꯑꯣ ꯕꯣꯣꯟꯗ ꯇꯧꯍꯟꯅꯤꯡꯉꯛꯄ ꯑꯩꯗꯣ ꯉꯔꯥꯡ ꯁꯤꯒꯤꯗꯤ ꯂꯤꯃꯤꯠ ꯌꯧꯈ꯭ꯔꯕꯅꯤꯅ ꯕ꯭ꯔꯣꯟꯗ ꯑꯣꯏꯅ ꯀꯥꯟꯅꯖꯔꯗꯅꯣꯅ ꯕꯣꯟꯗ ꯑꯣꯏꯅ ꯇꯧꯍꯟꯒꯦꯅꯗꯣ ꯑꯩꯅ ꯇꯧꯕꯗꯣ ꯀꯥꯟꯅꯔꯣꯏꯗꯧꯕ
ꯀꯥꯏꯗꯦ ꯀꯥꯏꯗꯦ ꯑ ꯅꯪꯗ ꯇꯧꯔꯔꯄꯁ ꯆꯃꯅ ꯎꯝ
ꯀꯩꯗꯧꯔꯝꯕꯅꯣ
ꯑꯩ ꯍꯧꯖꯤꯛꯇꯤ ꯆꯥꯛ ꯊꯣꯡꯉꯝꯃꯒ ꯂꯩꯔꯅꯤ
ꯑꯣ ꯑꯩ ꯃꯊꯦꯜ ꯇꯧꯊꯣꯔꯒꯦ ꯑꯍꯥꯎꯕꯔꯣ
ꯈꯪꯅꯤ ꯌꯦꯟꯁꯥꯡꯗꯤ ꯃꯣꯏ ꯑꯇꯇꯩ ꯑꯅ ꯁꯦꯝꯕꯅꯤ ꯆꯥꯛꯇꯣ ꯀꯩꯅꯣ ꯃꯣꯏ ꯁꯨꯄꯔꯗꯣ ꯆꯥꯅꯤꯡꯗꯕ ꯑꯗꯨꯒꯤ
ꯑ
ꯑꯩꯒꯤ ꯈꯛꯇ ꯇꯣꯉꯥꯟꯅ ꯊꯣꯡꯕ ꯑꯗꯨꯒꯤ
ꯑꯣ ꯕ꯭ꯔꯣꯛ ꯉꯁꯤꯗꯤ ꯇꯨꯏꯁꯟ ꯅꯨꯡꯉꯥꯏꯕ꯭ꯔꯣ ꯂꯣꯏ ꯀꯃꯥꯏꯅ ꯇꯧꯒꯦ
ꯑꯁ ꯉꯁꯤ ꯁꯨꯇꯤ ꯂꯩꯌꯦ ꯇꯨꯏꯁꯟ
ꯑꯣ ꯉꯁꯤ ꯀꯩꯅꯣꯅꯤ ꯑꯠꯆꯥ ꯑꯠ ꯑꯗꯨꯗꯤ ꯄꯕ꯭ꯔꯣ ꯈꯔ ꯄꯣꯊꯥꯔꯤꯕ꯭ꯔꯣ ꯑꯗꯨꯗꯤ
ꯎꯝ ꯉ ꯁꯤꯗꯤ ꯄꯊ ꯈ ꯂꯩꯗ ꯑꯗꯥꯅꯤ ꯈꯔꯤ ꯇꯧꯔ ꯂꯩꯏ
ꯑ ꯕ꯭ꯔꯣ ꯏꯁꯨ ꯑꯦꯛꯖꯥꯝꯒꯨꯝꯕꯁꯨ ꯑꯗꯨꯝ ꯊꯥꯔꯤꯀꯣ ꯇꯣꯞ ꯇꯣꯞꯄ ꯁꯨꯝ
ꯍꯧꯖꯤꯛꯇꯤ ꯕ꯭ꯔꯗꯔ ꯀꯔꯤ ꯆꯠꯄꯒꯨꯝ ꯑꯠꯇ
ꯍꯧꯖꯤꯛꯀꯥꯟꯁꯦ ꯕ꯭ꯔꯗꯔ ꯑꯩꯁꯦ ꯃꯣꯔꯅꯤꯡꯗ ꯑꯩꯁꯦ ꯗꯦ ꯇꯥꯏꯝꯗꯗꯤ ꯊꯕꯛ ꯑꯝ ꯇꯧꯋꯦꯕꯀꯣ
ꯑꯥ
ꯑꯗꯨ ꯑꯗꯨ ꯄꯨꯡ ꯃꯥꯄꯜ ꯃꯈꯥꯏ ꯁ꯭ꯋꯥꯏꯒꯤꯅ ꯄꯨꯡ ꯃꯉꯥ ꯃꯈꯥꯏ ꯁ꯭ꯋꯥꯏꯐꯥꯎ ꯆꯠ ꯊꯑꯅꯤ ꯑꯗꯨ ꯂꯣꯏꯔꯒ ꯑꯗꯨꯝ ꯍꯜꯂꯛꯑꯅꯤ ꯑꯩꯅ ꯁꯤꯛꯁ ꯐꯥꯏꯚꯗ ꯌꯨꯝ ꯌꯧꯔꯛꯑꯒ ꯄꯄꯥꯄꯣꯠ ꯊꯥꯔꯒꯀꯣ ꯑ ꯅꯨꯡꯗꯥꯡꯒꯤ ꯗꯤꯟꯅꯔꯒꯨꯝꯕ ꯇꯧꯔꯒ ꯑꯗꯨꯝ ꯑꯦꯛꯖꯥꯝ ꯅꯨꯡꯖꯥꯝ ꯊꯥꯔꯤꯕ ꯃꯌꯥꯝꯁꯤꯒꯤ ꯑꯃꯨꯛ ꯑꯗꯨꯝ ꯏꯁ꯭ꯇꯗꯤ ꯑꯃꯨꯛ ꯇꯧꯅꯕꯗꯤ ꯍꯣꯠꯅꯩ ꯍꯥꯏꯇꯥꯔꯦ ꯭ꯔꯣ
ꯑ
ꯕ꯭ꯔꯣ ꯑꯗꯨꯝ ꯆꯞ ꯃꯥꯟꯅꯩ ꯍꯥꯏꯇꯥꯔꯦ ꯑꯩꯁꯨ ꯕ꯭ꯔꯣ ꯑꯩꯣꯏꯒꯤ ꯑꯗꯨꯃꯥꯏꯅ ꯄꯩꯁꯥ ꯅꯨꯡꯁꯥ ꯈꯛꯇꯪ ꯐꯥꯏꯅꯥꯟꯁꯤꯌꯦꯜ ꯄ꯭ꯔꯣꯕ꯭ꯂꯦꯝꯁꯦ ꯈꯔ ꯂꯩꯕꯅ ꯃꯔꯝ ꯑꯣꯏꯔꯒꯀꯣ
ꯎꯝ
ꯈꯤꯇꯪ ꯐ꯭ꯔꯤꯗꯝ ꯐꯪꯗ꯭ꯔꯤꯐꯥꯎꯇꯤ ꯑꯗꯨꯃꯥꯏꯅ ꯈꯔ ꯇꯧꯕ ꯇꯥꯔꯤꯕꯅ ꯉꯝꯕ ꯉꯝꯗꯕꯅ ꯑꯣꯏꯈ꯭ꯔꯒꯀꯣ
ꯎꯝ
ꯈꯔ ꯄꯥꯥꯟ ꯍꯜ ꯏ ꯄꯣꯕꯂꯦꯝ ꯂꯩꯏ ꯋꯥꯕꯥꯕꯕꯥ
ꯃꯥꯅꯦ ꯃꯥꯅꯦ ꯕꯗꯥ ꯍꯣꯏꯗꯤꯒꯅꯣꯔ ꯚꯠ ꯚꯥꯔꯠꯁꯦ ꯀꯩ ꯂꯝꯗꯒꯤ ꯑꯣꯏꯗꯣꯏꯅꯣ꯫ ꯑꯥ ꯕꯗ꯭ꯔꯒꯤ ꯑꯦꯗ꯭ꯔꯦꯁꯦ ꯅꯝꯕꯣꯜ ꯑꯣꯏꯗꯣꯏꯔ ꯑꯗꯨꯝ꯫
ꯍꯧꯖꯤꯛ ꯍꯧꯖꯤꯛ ꯂꯩꯔꯤꯁꯦ ꯑꯗꯨ ꯑꯣꯏꯗꯣꯏꯅꯤ꯫
ꯑ ꯗꯨꯝ ꯁꯤꯗ ꯄ꯭ꯔꯃꯤꯅꯦꯟ ꯑꯣꯏꯗꯣꯏꯔ ꯅꯠꯇ꯭ꯔꯒ꯫ ꯀꯩꯅꯣꯒꯤ ꯁꯨꯝ ꯍꯥꯏꯗꯤ ꯑꯉꯥꯡ꯫ ꯑꯅꯨꯒꯤ ꯑꯣꯏꯗꯣꯏꯔꯥ꯫
ꯄꯔꯃꯤꯅꯦꯟꯗꯤ꯫ ꯀꯩꯅꯣꯗꯒꯤ ꯈꯧꯄꯨꯝꯗꯒꯤ꯫
ꯑꯣ ꯈꯧꯄꯨꯝꯝꯁꯤ ꯕ꯭ꯔꯗꯔ ꯀꯩꯗꯣꯝꯗ ꯆꯨꯔꯆꯥꯟꯄꯨꯔꯔꯣꯝꯗ ꯆꯠꯇꯣꯏꯔ ꯅꯠꯇ꯭ꯔꯒ ꯀ꯭ꯔꯣꯝ ꯆꯂꯤ ꯁꯣꯝ꯫ ꯁꯦꯅꯥꯄꯇꯤ ꯔꯣꯝ ꯆꯠꯄ꯭ꯔ ꯑꯥ ꯎꯈ꯭ꯔꯨꯜ ꯔꯣꯝ ꯆꯠꯄ꯭ꯔꯣ꯫ ꯑꯣ ꯉꯔꯥꯡ ꯀꯩꯅꯣ ꯂꯩꯕꯗꯣ ꯅꯠꯇ꯭ꯔꯣ ꯁꯟꯖꯦꯟ ꯊꯣꯡꯒꯤ ꯂꯩꯕꯗꯣ꯫
ꯁꯟꯖꯦꯟ ꯊꯣꯡꯅ ꯂꯩꯃꯇꯥꯛꯀꯤ꯫
ꯑꯣ ꯑꯣ ꯁꯟꯖꯦꯟ ꯊꯣꯡ ꯃꯥꯟꯕ ꯑꯃ ꯂꯩꯕ ꯊꯣꯡꯗꯣꯀꯣ ꯑꯠꯆꯥ ꯑꯠꯆꯥ ꯑꯩꯗꯤ ꯫ ꯍꯥꯏꯗꯤ ꯋꯥꯔꯤꯁꯦ ꯕ꯭ꯔꯗꯔ ꯈꯛꯇꯪ ꯁꯥꯟꯅꯕ ꯅꯠꯇꯕꯅꯤꯅ꯫ ꯑꯇꯣꯞꯄꯒꯁꯨ ꯁꯨꯝ ꯃꯌꯥꯝ ꯁꯥꯟꯅꯩꯌꯦꯕꯀꯣ꯫ ꯑꯗꯨꯅ ꯑꯩꯁꯦ ꯇꯪ ꯒꯝ ꯒꯝꯗꯕ ꯍꯥꯏꯇꯥꯔꯦꯅꯦ ꯅꯤꯡꯖꯪꯕ꯫
ꯑꯥ꯫
ꯕ꯭ꯔꯗꯔꯗꯤ ꯑꯗꯨꯝꯃ ꯏꯁ꯭ꯇꯗꯤ ꯇꯧꯕ ꯅꯠꯇ꯭ꯔꯣ ꯍꯥꯏꯕꯗꯤ ꯇꯨꯏꯁꯟꯒꯤꯕꯨꯗꯤ ꯑꯉꯥꯡꯒꯤ ꯃꯨꯟꯅ ꯇꯧꯔꯁꯨ ꯑꯦꯛꯖꯥꯝ ꯅꯨꯡꯖꯥꯝꯒꯤꯁꯨ ꯑꯗꯨꯝ ꯕ꯭ꯔꯗꯔꯁꯨ ꯇꯧꯕ ꯅꯠꯇ꯭ꯔꯣ ꯄ꯭ꯔꯤꯄꯦꯔꯦꯁꯟ ꯑꯣꯏꯅ꯫
ꯑꯥ ꯄ꯭ꯔꯤꯄꯦꯔꯦꯁꯟꯒꯤ ꯑꯣꯏꯅꯁꯨ ꯑꯗꯨꯝ ꯇꯧꯔꯒ ꯂꯩꯔꯤꯅ꯫
ꯑꯧ ꯕ꯭ꯔꯗꯔ ꯍꯟꯗꯛꯀꯤ ꯀꯣꯏꯁꯟꯗꯨꯗꯤ ꯁꯨꯝ ꯌꯦꯡꯉꯕ ꯀꯃꯥꯏ ꯇꯧꯒꯦ ꯅꯣꯏ ꯇꯣꯏꯟꯇꯤ ꯇꯣꯏꯟꯇꯤꯁꯤꯛꯁꯀꯤ ꯄ꯭ꯔꯤꯂꯤꯝꯁꯀꯤꯗꯣ ꯔꯤꯖꯜꯕꯨꯗꯤ ꯅꯍꯥꯟ ꯑꯥꯎꯠ ꯇꯧꯈ꯭ꯔꯦꯗꯅ꯫
ꯎꯝ ꯀꯣꯏꯁꯟ ꯈꯔ ꯌꯦꯡꯕꯗꯤ ꯌꯦꯡꯉꯤ ꯑꯗꯨ ꯌꯥꯝ ꯂꯥꯏꯕꯗꯤ ꯑꯣꯏꯗꯦꯅ ꯀꯣꯏꯁꯟꯁꯤꯡꯗꯣ꯫
ꯑꯗꯨꯗ ꯑꯩ ꯕ꯭ꯔꯗꯔ ꯁꯨꯝ ꯑꯦꯛꯖꯥꯝꯄꯜ ꯑꯃ ꯁꯨꯝ ꯇꯥꯛꯆꯒꯦꯕꯀꯣ꯫ ꯑꯥ ꯁꯨꯝ ꯑꯥ꯫ ꯑꯩꯩꯅꯁꯨ ꯕ꯭ꯔꯗꯔꯗꯒꯤ ꯀꯩꯅꯣ ꯇꯧꯋꯦꯅ ꯑꯗꯨ ꯂꯥꯟꯅꯁꯨ ꯑꯩꯈꯣꯟꯗ ꯁꯨꯝ ꯁꯖꯦꯁꯟ ꯑꯣꯏꯅ ꯍꯥꯏꯕꯅꯦ꯫
ꯍꯣ ꯍꯣꯏ ꯍꯣꯏ ꯀꯥꯏꯗꯦ꯫
ꯍꯥꯏꯗꯤ ꯍꯟꯗꯛ ꯀꯤ ꯀꯩꯅꯣꯗꯣ ꯍꯥꯏꯗꯤ꯫ ꯄ꯭ꯔꯤꯄꯦꯔꯦꯁꯟ ꯍꯟꯗꯛꯀꯤ ꯑꯦꯛꯖꯥꯝꯒꯤꯗꯨ ꯑꯗꯨꯝ ꯑꯩ ꯇꯥꯕ ꯀꯝꯃꯦꯕꯀꯣ꯫ ꯍꯥꯏꯗꯤ꯫ ꯑꯦꯛꯖꯥꯝꯁꯦ ꯀꯩꯅꯣꯒꯤꯗꯒꯤ ꯍꯥꯏꯅ ꯄꯥꯎꯅ ꯍꯥꯏꯕꯗꯣ ꯄ‍꯭ꯔꯤꯂꯤꯝꯁꯀꯤ ꯄꯣꯏꯟ ꯑꯣꯐ ꯑ ꯃꯦꯟꯁꯀꯤ ꯄꯣꯏꯟ ꯑꯣꯐ ꯚ꯭ꯌꯨꯗꯒꯤ ꯄꯥꯎꯅ ꯍꯥꯏꯕꯗꯣ꯫
ꯎꯝ꯫
ꯑꯗꯨ ꯍꯟꯗꯛ꯫ ꯑꯦꯛꯖꯥꯝꯗꯨꯗ ꯑꯗꯨꯝ ꯁꯦꯡꯅ ꯇꯥꯕꯅꯦ ꯍꯥꯏꯗꯤ ꯍꯟꯗꯛꯀꯤ ꯀꯣꯏꯁꯟꯗꯣ ꯄꯦꯇꯔꯟ ꯑꯃ ꯍꯣꯡꯉꯦ ꯍꯥꯏꯕꯅꯦꯀꯣ ꯕ꯭ꯔꯁꯨ ꯈꯪꯉꯝꯕꯗꯤ ꯌꯥꯏ꯫
ꯑꯣ ꯑꯥ꯫
ꯀꯩꯅꯣ ꯌꯥꯎꯏ ꯑꯦ ꯌꯥ ꯏꯊꯤꯛꯁ ꯌꯥꯎꯏ ꯈꯣꯠꯂꯤ ꯍꯟꯗꯛꯀꯤꯗ꯫ ꯏꯍꯥꯟ ꯍꯥꯟꯕ ꯑꯣꯏꯅ꯫ ꯅ ꯌꯥꯎꯋꯤꯗꯅꯀꫭ ꯕ꯭ꯔꯗꯔ
ꯑ ꯑ ꯍ
ꯑ ꯑꯗꯨ ꯏꯊꯤꯛꯁ ꯍꯥꯏꯖꯕꯅ ꯃꯦꯟꯁꯀꯤ ꯄ꯭ꯔꯤꯄꯦꯔꯦꯁꯟꯗꯣ ꯌꯥꯎꯗꯣꯏꯅꯤꯗꯅ
ꯑꯥ
ꯑꯗꯨ ꯑꯗꯨꯒ ꯑꯗꯨꯅ ꯍꯥꯏꯗꯤ ꯑꯩꯈꯣꯏꯒꯤ ꯁꯨꯝ ꯑꯩꯈꯣꯏ ꯇꯥꯔꯛꯄ ꯑꯣꯖꯥꯈꯩꯅꯁꯨ ꯍꯥꯏꯗꯤ ꯁꯨꯃꯥꯏꯅ ꯁꯨꯝ ꯍꯥꯏꯇꯥꯔꯦ ꯍꯥꯏꯗꯤ ꯃꯦꯟꯁꯇꯒꯤ ꯍꯥꯟꯅ ꯄꯥꯎ ꯑꯗꯨꯒ ꯄꯤꯂꯤꯝꯁꯅ ꯀꯩꯅꯣ ꯋꯥꯠꯂꯤꯉꯩꯗ ꯐꯥꯏꯚ ꯃꯟꯁ ꯁꯤꯛꯁ ꯃꯟꯁ ꯋꯥꯠꯂꯤꯉꯩꯗ ꯄꯦꯂꯦꯟꯁꯀꯤ ꯄꯥꯒꯗꯧꯕꯅꯤ ꯑꯗꯨꯃꯥꯏꯅ ꯁꯨꯝ ꯍꯥꯏꯀꯣ
ꯑꯥ
ꯑꯗꯨꯅ ꯍꯥꯏꯗꯤ ꯐꯦꯂꯤꯞꯁꯀꯤ ꯂꯣꯏꯔꯕ ꯃꯇꯨꯡꯗ ꯑꯗꯨꯗꯣ ꯂꯥꯛꯀꯗꯧꯕꯅꯤ ꯑꯗꯨꯅ ꯐꯦꯂꯤꯞꯁꯅ ꯍꯥꯟꯅ ꯄꯥꯔꯒ ꯕꯦꯟꯁꯅ ꯄꯥꯔꯒꯗꯤ ꯃꯥꯒꯤ ꯕꯤꯁꯦꯁ ꯁꯥꯀꯜ ꯂꯩꯅꯕ ꯍꯥꯏꯗꯤ ꯄꯦꯂꯤꯞꯁꯀꯤ ꯑꯗꯨꯝ ꯑꯦꯗꯤ ꯁꯥꯀꯜ ꯑꯃꯗ ꯑꯗꯨꯝ ꯀꯨꯡꯉ ꯎꯡꯉꯒ ꯂꯩꯕꯗꯣ
ꯍꯥ
ꯇꯧꯔꯒ ꯂꯩꯕ ꯍꯥꯏꯇꯥꯔꯦꯅꯦꯀꯣ ꯑꯗꯨꯃꯥꯏꯅ ꯇꯧꯋꯦꯅ ꯍꯥꯏꯕ ꯍꯥꯏꯗꯤ ꯄꯦꯂꯤꯝꯁ ꯍꯥꯟꯅ ꯔꯦꯗꯤ ꯑꯣꯏꯔꯒ ꯁꯥꯟꯅꯔꯦꯗꯤ ꯑꯣꯏꯔꯒ ꯄꯦꯔꯦꯟꯁ ꯂꯥꯛꯄꯤꯌꯣꯅ ꯍꯥꯏꯌꯦꯕꯀꯣ ꯑꯗꯣ ꯍꯟꯗꯛꯀꯤ ꯑꯦꯛꯖꯥꯝꯗꯨꯗ ꯑꯗꯨꯃꯥꯏꯅ ꯇꯥꯕꯅꯦꯕ
ꯎꯝ ꯀꯣꯏꯁꯟ ꯑꯁꯅꯛꯀꯤ ꯀꯣꯏꯁꯟ ꯌꯦꯡꯕꯗ ꯑꯗꯨꯝ ꯄ꯭ꯔꯤꯄꯦꯔꯦꯁꯟꯁꯦ ꯇꯧꯅꯤꯡꯉꯥꯏ ꯌꯥꯝ ꯂꯩꯔꯤꯑꯅ ꯑꯗꯨꯝ ꯈꯪꯈ꯭ꯔꯦꯕ
ꯎꯝ ꯈꯥꯏ ꯂꯩ ꯑꯗꯣ ꯑꯩꯈꯣꯏꯗꯗꯤ ꯀꯩꯅꯣ ꯇꯥꯛꯑꯦ ꯑꯩꯈꯣꯏ ꯑꯣꯖꯥꯅꯁꯨ ꯕꯦꯁꯤꯛ ꯉꯥꯛꯇꯗꯒꯤ ꯇꯥꯛꯏꯦꯀꯣ ꯍꯥꯏꯗꯤ ꯌꯥꯝ ꯑꯦꯗꯚꯥꯟꯁ ꯂꯦꯕꯦꯜꯃꯛꯇꯤ ꯇꯥꯛꯇ꯭ꯔꯤꯕꯀꯣ ꯑꯗꯨꯗꯨꯒ ꯁꯤꯒꯤ ꯏꯊꯤꯁ ꯑꯩꯈꯣꯏ ꯏꯊꯤꯛꯁꯦ ꯑꯗꯨꯝ ꯇꯥꯛꯑꯦꯕ ꯑꯩꯈꯣꯏꯒꯤ ꯀꯩꯅꯣꯗ ꯑꯗꯨꯅ ꯑꯦꯊꯤꯡ ꯀꯩꯀꯥꯒ ꯑꯗꯨꯗꯤ ꯈꯤꯇꯪ ꯑꯩꯣꯏ ꯁꯨꯝ ꯌꯦꯡꯕꯗꯗꯤ ꯈꯟꯗꯣꯛꯄ ꯉꯝꯃꯦꯕꯀꯣ ꯀꯣꯏꯁꯟꯒꯦꯀꯥꯟꯗꯣ ꯋꯥꯏꯗ ꯑꯣꯏꯏꯌꯦ ꯑ ꯭ꯔ ꯑꯗꯨ ꯑꯗꯨꯒꯤ ꯑꯥꯏꯗꯤꯌꯥ ꯂꯩꯔꯒꯗꯤ ꯑꯗꯨꯃꯥꯏꯅ ꯑꯣꯏꯅ ꯁꯨꯝ ꯇꯧꯕꯤꯌꯣꯅ ꯁꯨꯝ ꯑꯩ ꯍ ꯁꯖꯦ ꯁꯟꯗꯤꯀꯣ ꯕ꯭ꯔꯗꯔ ꯕ꯭ꯔꯗꯔꯒꯤꯕꯨ ꯇꯣꯉꯥꯟꯕ ꯏꯁꯇ꯭ꯔꯦꯇꯦꯖꯤꯕꯨꯗꯤ ꯂꯩꯔꯝꯕ ꯌꯥꯏ
ꯑꯩꯈꯣꯏ ꯑꯩ ꯀꯩꯅꯣꯗꯨꯗꯤ ꯏꯊꯤꯛꯁꯒꯨꯝꯕ ꯑꯗꯨꯒꯨꯝꯕꯗꯤ ꯇꯧꯋꯦ ꯑꯩꯈꯣꯏ ꯖꯤ ꯑꯦꯁ ꯐꯥꯎꯟꯗꯦꯁꯟꯒꯤ ꯈꯛꯇ ꯑꯗꯨ ꯇꯧꯕꯒꯤꯀꯣ ꯁꯤ ꯁꯕꯖꯦꯛ ꯀ ꯁꯥꯏꯟꯁ ꯃꯦꯟꯁ ꯃꯥꯧꯁꯤꯡ ꯑꯗꯨꯒꯤ ꯕꯦꯁꯤꯛ ꯈꯔ ꯕꯦꯁꯤꯛ ꯍꯥꯏꯔꯒꯁꯨ ꯀꯔꯤ ꯍꯥꯏꯁꯤꯔꯥ ꯖꯝꯒꯦ ꯌꯥꯝ ꯃꯔꯨ ꯑꯣꯏꯕ ꯇꯣꯄꯤꯛꯁꯤꯡ ꯑꯗꯨꯗꯤ ꯄꯣꯏ ꯑꯦꯛꯖꯥꯝꯒꯤ ꯀꯣꯏꯁꯨꯣꯕꯤꯗ ꯈꯠꯄ ꯇꯧꯋꯦꯕꯈꯣꯏ
ꯑꯣ ꯎ ꯁꯨꯃꯥꯏꯅꯁꯨ ꯑꯗꯨꯝ ꯍꯥꯏꯅꯕꯅꯦ ꯀꯩꯅꯣ ꯇꯧꯕꯤꯌꯨ ꯀꯅꯁꯨ ꯍꯥꯏꯀꯣ ꯍꯥꯏꯗꯤ ꯄꯦꯂꯤꯝꯁ ꯂꯣꯏꯔꯒ ꯃꯦꯟꯁ ꯍꯥꯟꯅ ꯂꯣꯏꯔꯒ ꯄꯦꯂꯤꯝꯁꯁꯨ ꯄꯥꯕꯤꯌꯨ ꯍꯥꯏꯗꯤ ꯑꯩꯇꯤꯟꯗꯨ ꯇ꯭ꯋꯦꯟꯇꯤ ꯐꯣꯔ ꯃꯟꯁ ꯆꯪꯉꯤ ꯈꯣꯠꯂꯤ ꯑꯗꯨꯃꯥꯏꯁꯨ ꯍꯥꯏꯅꯩꯌꯦꯕꯀꯣ ꯑꯗꯨꯒ ꯑꯗꯨꯃꯥꯏꯅꯁꯨ ꯍꯥꯏꯕ ꯇꯥꯏ ꯑꯗꯨꯒ ꯃꯦꯟꯁꯁꯤꯗꯤ ꯀꯩꯅꯣ ꯇꯧꯕꯤꯌꯨ ꯍꯥꯏꯗꯤ ꯄꯦꯂꯤꯂꯦꯝꯁ ꯂꯣꯏꯔꯒ ꯃꯦꯟꯁꯀꯤ ꯃꯔꯛꯁꯤꯗꯤ ꯀꯩꯅꯣ ꯇꯧꯕꯤꯌꯨ ꯀꯥꯏꯅ ꯃꯥꯒꯤ ꯑꯟꯁꯔ ꯔꯥꯏꯇꯤꯡꯒꯤ ꯄ꯭ꯔꯖꯦꯟꯇꯦꯁꯟ ꯇꯧꯕ ꯍꯥꯏꯅ ꯃꯥꯒꯤ ꯅꯪꯒꯤ ꯑꯟꯁꯔ ꯄ꯭ꯔꯖꯦꯟ ꯇꯧꯕꯒꯤ ꯃꯑꯣꯡ ꯀꯩꯀꯥꯏ ꯅꯩꯅꯕꯗꯣ
ꯑꯝ
ꯑꯗꯨꯃꯥꯏꯅ ꯅꯩꯅꯕꯤꯌꯨ ꯈꯣꯠꯄꯤꯌꯨ ꯀꯥꯅꯒ ꯑꯗꯨꯝ ꯑꯩꯈꯣꯏꯗꯗꯤ ꯑꯗꯨꯃꯥꯏꯅ ꯇꯥꯛꯑꯦ ꯑꯗꯣ ꯕ꯭ꯔꯣꯖꯥꯔ ꯑꯣꯏꯅꯁꯨ ꯍꯦꯟꯅ ꯑꯥꯏꯗꯤꯌꯥꯕꯨ ꯂꯩꯔꯝꯕ ꯒꯅꯤꯀꯣ ꯑꯗꯨꯃꯥꯏꯅꯗꯤ ꯍꯥꯏꯐꯦꯠ ꯍꯥꯏꯅꯩ ꯑꯩꯈꯣꯏꯁꯨ ꯆꯪꯁꯤꯟꯗ꯭ꯔꯤꯕ ꯅ ꯑꯩ ꯆꯞ ꯃꯥꯟꯅꯩ ꯀꯧꯔꯛꯂꯒꯦ ꯑꯗꯨꯃꯥꯏꯅ
ꯑꯇꯦꯝ ꯀꯌꯥꯔꯒꯨꯝꯕ ꯇꯧꯒꯅꯤ
ꯑꯇꯦꯝꯁꯦ ꯈꯪꯗꯦ ꯍꯥꯏꯖ ꯇ꯭ꯋꯦꯟꯇꯤ ꯑꯩꯠ ꯇ꯭ꯋꯦꯟꯇꯤ ꯅꯥꯏꯟ ꯁ꯭ꯋꯥꯏꯗꯤ ꯊꯥꯔꯇꯤ ꯁ꯭ꯋꯥꯏꯐꯥꯎꯤ ꯑꯗꯨꯝ ꯇ꯭ꯔꯥꯏ ꯇꯧꯒꯦꯕꯒꯤ ꯄ꯭ꯂꯥꯟꯗꯤ ꯇꯧꯔꯤꯕ꯭ꯔꯀꯣ ꯑꯗꯣ ꯈꯪꯗꯦ ꯍꯥꯏꯗꯤ ꯇꯧꯗ꯭ꯔꯤꯕꯅꯤꯅ ꯑꯗꯨꯃꯥꯏꯅꯗꯤ ꯈꯜꯂꯤ ꯍꯥꯏꯗꯤ ꯋꯦꯗꯔ ꯑꯩ ꯇꯧꯅꯤ ꯇꯧꯔꯣꯏ ꯍꯥꯏꯕꯗꯨꯕꯨꯗꯤ ꯍꯥꯏꯕꯗꯤ ꯉꯝꯗꯦ ꯍꯥꯏꯗꯤ ꯑꯩ ꯄ꯭ꯔꯤꯄꯦꯔꯦꯁꯟ ꯀꯩ ꯍꯧꯗ꯭ꯔꯤꯑꯕꯀꯣ ꯑꯩꯁꯨꯨ ꯑ ꯐꯥꯎꯟꯗꯦꯁꯟ ꯀꯣꯔꯁ ꯀꯨꯝꯕ ꯑꯃ ꯌꯥꯎꯔꯤ ꯍꯥꯏꯇꯥꯔꯦ ꯍꯥꯏꯗꯤ ꯖꯤ ꯑꯦꯁꯀꯤ ꯑꯣꯏꯕ ꯖꯤ ꯑꯦꯁ ꯃꯀꯤ ꯅꯠꯇꯦ ꯂꯣꯏ ꯁꯣꯏꯔꯕ ꯃꯦꯟꯁꯐꯣꯛꯀꯤ ꯑꯣꯏꯕ ꯑꯃ ꯌꯥꯎꯔꯤꯕꯀꯣ
ꯑꯣ
ꯑꯣꯏꯣꯏꯔꯒ ꯑꯩꯒꯤ ꯍꯥꯏꯗꯤ ꯁꯦꯜ ꯏꯁꯇꯗꯤ ꯍꯥꯏꯗꯤ ꯏꯁꯥꯒꯤ ꯃꯇꯝ ꯑꯃꯗꯤ ꯄꯤꯗꯕꯗꯤ ꯌꯥꯎꯔꯣꯏꯗꯅꯀꯣ ꯀꯣꯆꯤꯡꯒ ꯑꯗꯨꯒꯒꯗꯤ ꯄꯥꯕꯁꯨ ꯌꯥꯗ꯭ꯔꯤꯗꯅ ꯎꯝ ꯑꯗꯨꯃꯥꯏꯅ ꯂꯣꯏꯁꯤꯜꯂꯒ ꯑꯣꯏꯅ ꯇꯧꯒꯦꯅ ꯈꯜꯂꯦ ꯕꯔꯅꯔꯗꯤ ꯀꯩꯅꯣꯒꯨꯝꯕꯗꯤ ꯍꯩꯔꯝꯕꯅꯤꯗ ꯅ꯭ꯌꯨꯁꯄꯦꯄꯔ ꯄꯥꯝꯕ ꯈꯣꯠꯄꯗꯤ ꯕꯔꯅꯔꯗꯤ ꯑꯦꯛꯁꯄ꯭ꯔꯦꯟꯠ ꯈꯔꯗꯤ ꯂꯩꯔꯃꯅꯤ
ꯅ꯭ꯌꯨꯁꯄꯦꯄꯔ ꯍꯥꯏꯕ꯭ꯔꯥ
ꯑꯥ ꯅ꯭ꯨꯁꯄꯦꯄꯔ ꯅ꯭ꯁꯄꯦꯔ ꯗꯦꯂꯤ ꯅ꯭ꯨꯁꯄꯦꯄꯔ
ꯑ ꯑꯗꯨꯗꯤ ꯑꯗꯨꯝꯛꯇ ꯑꯗꯨꯝ ꯊ
ꯑ ꯑꯗꯨꯅꯦ ꯕ꯭ꯔꯂ ꯑꯗꯣ ꯑꯩꯈꯣꯏꯗꯤ ꯑꯗꯨ ꯅꯧꯔꯤꯕꯅꯤꯅ ꯈꯤꯇꯪ ꯍꯩꯇ꯭ꯔꯤꯕ ꯄꯥꯕꯁꯦꯀꯣ ꯑꯗꯣ ꯍꯣꯏ ꯄꯥꯒꯗꯕ ꯃꯑꯣꯡꯗꯨꯕꯨꯗꯤ ꯇꯥꯛꯑꯦ ꯑꯗꯨ ꯑꯣꯏꯇꯥꯥꯔꯗꯤ ꯏꯁꯥꯅ ꯏꯝꯄ꯭ꯂꯤꯃꯦꯟ ꯇꯧꯕꯗ ꯈꯤꯇꯪ ꯍꯥꯏꯗꯤ ꯑꯩꯈꯣꯏꯅ ꯈꯤꯇꯪ ꯋꯥꯠꯂꯤꯕ ꯉꯝꯖꯗ꯭ꯔꯤꯕ ꯀꯔꯝꯕ ꯖꯒꯥꯗ ꯏꯒꯗꯣꯔ ꯇꯧꯒꯅꯤ ꯇꯧꯔꯣꯏ ꯀꯥꯏꯅ
ꯑ ꯌꯥꯝ ꯑꯗꯨꯗ ꯌꯥꯝ ꯀꯩꯅꯣ ꯍꯩꯕ ꯑꯣꯏꯗ꯭ꯔꯤꯗ ꯑꯩꯈꯣꯏꯁꯨ
ꯑꯥ
ꯑꯗꯨꯝ ꯄꯥꯕ ꯍꯥꯏꯔꯗꯤꯠꯇ ꯑꯗꯨ ꯄꯥꯅꯤ
꯭ꯔꯗꯔꯒꯤ ꯀꯆꯤꯟꯁꯤꯟ ꯇꯗꯤ ꯀꯗꯥꯏꯗ ꯂꯧꯕ꯭ꯔꯥ
ꯕ꯭ꯔꯗꯔ ꯑꯩꯁꯦ ꯀꯩꯅꯣꯗꯗꯤ ꯇꯧꯔꯤ ꯑꯦ ꯂꯤꯁꯇꯗꯤ ꯇꯧꯔꯤ ꯗꯦꯜꯂꯤꯒꯤꯗꯣ ꯑꯗꯨ ꯑꯗꯨ ꯑꯗꯨ ꯑꯗꯨꯣ ꯈꯪꯗꯦ ꯃꯣꯏꯒꯤ ꯍꯣꯏ ꯑꯣꯖꯥꯁꯦ ꯑꯗꯨꯝ ꯅꯨꯡꯉꯥꯏꯕꯁꯨ ꯌꯥꯎꯋꯤ ꯑꯗꯨꯝ ꯃꯤꯛꯁ ꯇꯧꯋꯤꯗꯤ ꯍꯥꯏꯦ
ꯍꯧꯖꯤꯛ ꯍꯧꯖꯤꯛ ꯕꯦꯗꯔ ꯑꯥꯎꯠꯁꯥꯏꯗꯠꯇ ꯂꯩꯔꯒ ꯇꯧꯔꯤꯕ꯭ꯔꯥ
ꯑ ꯅꯠꯇꯦ ꯃꯅꯤꯄꯨꯔꯗ ꯑꯗꯨꯝ ꯂꯩꯔꯒ ꯑꯣꯟꯂꯥꯏꯟꯗ ꯇꯧꯕꯀꯣ ꯑꯗꯨꯒ ꯋꯥ ꯑꯗꯨꯃꯥꯏꯅ ꯂꯣꯏꯈꯔꯦ ꯃꯣꯏꯒꯤ ꯍꯧꯖꯤꯛ ꯀꯩꯅꯣ ꯇꯥꯛꯏ ꯖꯤꯑꯣꯣꯒ꯭ꯔꯥꯐꯤ ꯇꯥꯛꯏ ꯍꯧꯖꯤꯛꯀꯥꯟꯗ ꯎꯝ ꯄꯨꯥꯁꯦ ꯌꯥꯝ ꯁꯥꯡꯉꯦ ꯄꯨꯡ ꯑꯍꯨꯝ ꯑꯍꯨꯝ ꯇꯧꯏꯤ ꯅꯣꯡꯃꯗ ꯌꯥꯝ ꯋꯥꯏ
ꯎꯝ ꯑꯩ ꯗꯦꯜꯂꯤꯗ ꯀꯩꯅꯣꯗ ꯑꯩꯒꯤ ꯏꯆꯟ ꯑꯃꯁꯨ ꯃꯥꯁꯨ ꯀꯣꯆꯤꯡ ꯇꯧꯔꯒ ꯂꯩꯔꯤꯅꯦꯕ
ꯑꯥ ꯑꯥ
ꯑꯗ ꯑꯁꯥꯂꯗꯤ
ꯑ ꯀꯩꯅꯣ ꯇꯧꯗꯦ ꯍꯥꯏꯕ ꯑ ꯀꯣꯆꯤꯡꯒꯨꯝꯕꯁꯦ ꯕ꯭ꯔꯗꯔ ꯀꯩꯅꯣꯒꯨꯝꯕꯒꯤ ꯑꯣꯏꯇꯥꯔꯒꯗꯤ ꯍꯥꯏꯗꯤ ꯀꯩꯅꯣ ꯍꯥꯟꯅ ꯇꯧꯕꯤꯌꯨ ꯀꯥꯟꯗꯁꯨ ꯑꯗꯨꯝ ꯍꯥꯏꯅꯩꯀꯣ ꯍꯥꯏꯗꯤ ꯑꯩꯈꯣꯏꯒꯤꯁꯨ ꯃꯣꯏꯗ ꯇꯥꯛꯂꯛꯄ ꯑꯣꯖꯥꯅ ꯍꯥꯏꯒꯗ꯭ꯔꯥꯀꯣ ꯍꯥꯏꯗꯤ ꯀꯣꯆꯤꯡꯁꯦ ꯌꯦꯛꯄ ꯇꯧ ꯇꯧꯁꯟꯕꯁꯨ ꯍꯥꯏꯗꯤ ꯄꯩꯁꯥ ꯍꯥꯏꯕ ꯑꯃꯁꯨ ꯂꯩꯗꯅꯀꯣ
ꯑꯥ
ꯑꯗꯨꯝ ꯑꯗꯨꯝꯕꯁꯨ ꯌꯦꯡꯉꯨ ꯀꯥꯏꯅꯁꯨ ꯑꯗꯨꯝ ꯍꯥꯏ ꯑꯗꯨꯒ ꯀꯩꯅꯣꯁꯨ ꯇꯧꯒꯅꯨ ꯍꯥꯏꯗꯤ ꯍꯥꯏꯗꯤ ꯀꯩꯅꯣꯒꯤ ꯍꯥꯟꯅ ꯕꯦꯁꯤꯛ ꯑꯣꯏꯕ ꯐꯥꯎꯟꯗꯦꯁꯟꯒꯨꯝꯕ ꯆꯠꯇ꯭ꯔꯤ ꯉꯥꯏꯗ ꯃꯥꯒꯤ ꯀꯩ ꯍꯥꯏꯅꯤ ꯒꯥꯏꯗꯦꯟꯁ ꯄ꯭ꯔꯣꯒ꯭ꯔꯥꯝ ꯑꯗꯨꯒꯨꯝꯕ ꯍꯥꯏꯒꯗ꯭ꯔꯥ ꯑꯦꯛꯖꯥꯝꯁꯤꯒꯤ ꯑꯣꯏꯕ ꯀꯩꯅꯣꯁꯦ ꯍꯥꯟꯅ ꯐꯖꯅ ꯈꯪꯕꯤꯔꯒꯀꯣ ꯑꯗꯨꯃꯥꯏꯅ ꯇꯧꯕꯤꯌꯨꯒꯣꯏꯁꯨ ꯑꯗꯨꯝ ꯍꯥꯏ ꯍꯥꯏꯗꯤ ꯀꯩꯅꯣ ꯇꯧꯅꯕ ꯍꯥꯏ ꯇꯥꯔꯦ ꯑꯩ ꯔꯣꯟꯗꯁꯨ ꯁꯦꯞ ꯇꯧꯅꯕ ꯑꯗꯨꯗꯒꯤ ꯄꯩꯁꯥ ꯇꯥꯏꯝ ꯁꯦꯞ ꯇꯧꯕ ꯈꯣꯠꯄ ꯃꯅꯤ ꯀꯩ ꯁꯦꯞ ꯇꯧꯅꯕ ꯀꯣ
ꯍ ꯍ
ꯑꯩꯈꯣꯏꯒꯤ ꯀꯩꯅꯣꯁꯨ ꯍꯥꯏꯗꯤ ꯑꯦꯛꯖꯥꯝ ꯊꯥꯔꯨꯔꯕ ꯑꯩꯈꯣꯏꯒꯤ ꯃꯦꯟꯁ ꯀꯨꯝꯕ ꯌꯧꯔꯨꯔꯒ ꯏꯟꯇꯔꯚꯤꯌꯨꯒꯨꯝꯕꯗꯅ ꯑꯩꯈꯣꯏꯒꯤ ꯂꯩꯍꯧꯕ ꯂꯩꯇꯅ ꯃꯣꯏꯅꯗꯤ ꯑꯗꯨꯃꯥꯏꯅꯗꯤ ꯍꯥꯏ ꯑꯩꯈꯣꯏꯗꯁꯨ ꯍꯥꯏꯗꯤ ꯑꯩꯈꯣꯏ ꯄ꯭ꯔꯤꯄꯦꯔꯦꯁꯟ ꯇꯧꯕ ꯃꯇꯝꯅ ꯁꯨꯃꯥꯏꯅ ꯇꯧꯕꯤꯌꯨ ꯅꯠꯇ꯭ꯔꯗꯤ ꯅꯣꯏ ꯄꯩꯁꯥ ꯁꯥ ꯃꯥꯡꯒꯅꯤ ꯃꯇꯝ ꯃꯥꯡꯒꯅꯤ ꯑꯗꯨꯅ ꯀꯔꯤꯝꯇ ꯀꯥꯟꯅꯔꯣꯏ ꯑꯗꯨ ꯅꯨꯡꯉꯥꯏꯔꯒꯁꯨ ꯑꯗꯨꯝ ꯍꯥꯏꯀꯣ ꯑꯗꯨꯅ ꯕ꯭ꯔꯣꯅꯁꯨ ꯑꯗꯨꯝ ꯁꯨꯃꯥꯏꯅ ꯑꯗꯨꯝ ꯈꯟꯕꯤꯌꯣ ꯍꯥꯏꯗꯤ ꯕ꯭ꯔꯣꯅ ꯀꯩꯅꯣ ꯂꯣꯏꯔꯒꯕꯨꯣꯏꯗꯤ ꯑꯗꯨꯝ ꯌꯥꯏꯀꯣ ꯑꯗꯨ ꯅꯠꯇ꯭ꯔꯒꯗꯤ ꯍꯥꯏꯗꯤ ꯑꯩꯈꯣꯏꯅ ꯀꯣꯆꯤꯡ ꯁꯦꯟꯇꯔ ꯑꯃꯗ ꯍꯦꯛꯇ ꯗꯥꯏꯔꯦꯛ ꯆꯪꯕꯁꯦ ꯀꯩꯅꯣ ꯇꯧꯋꯦ ꯈꯣꯠꯂꯤ ꯍꯥꯏ ꯍꯥꯏꯗꯤ ꯄꯩꯁꯥ ꯅꯨꯡꯁꯥ ꯃꯥꯡꯉꯦ ꯍꯥꯏꯗꯤ ꯑꯍꯥꯟꯕꯒꯤ ꯃꯇꯝꯗꯤ ꯅꯨꯡꯉꯥꯏꯔꯝꯃꯒ ꯁꯨꯝ ꯀꯨꯏꯁꯜꯂꯀꯥꯟꯗ ꯂꯥꯁꯇ ꯑꯩꯈꯣꯏꯒꯤ ꯆꯥꯟꯅꯔꯛꯇꯕ ꯍꯥꯏꯒꯗ꯭ꯔ ꯅꯨꯡꯉꯥꯏꯔꯛꯇꯕ ꯑꯣꯏꯕꯗꯣ ꯑ ꯑꯗꯨ ꯄꯩꯁꯥ ꯁꯨ ꯑꯗꯨꯝ ꯇꯨꯕꯒꯤ ꯀꯩꯅꯣ ꯄ꯭ꯔꯣꯕ꯭ꯂꯦꯝꯁꯨ ꯑꯗꯨꯝ ꯂꯩꯔꯦ ꯍꯥꯏ ꯑꯗꯣ ꯕ꯭ꯔꯗꯔ ꯍꯣꯏ ꯕ꯭ꯔꯗꯔꯕꯨꯗꯤ ꯌꯥꯕꯁꯨ ꯌꯥꯏ ꯕꯔꯗꯔꯒꯤ ꯖꯤ ꯑꯦꯁ ꯂꯣꯏꯈ꯭ꯔꯕꯅꯤꯅ ꯑꯦꯗꯚꯥꯟꯁ ꯀꯩꯅꯣ ꯂꯥꯛꯄꯗꯕꯨꯗꯤ ꯈꯨꯗꯣꯡꯇꯤ ꯆꯥꯔꯅꯤ
ꯑꯗꯨ ꯇꯧꯒꯗꯕꯗ ꯐꯔꯛ ꯇꯥꯔꯒ ꯂꯩꯕ ꯑꯩꯁꯦ ꯄꯩꯁꯥꯁꯦ ꯈꯔ ꯋꯥꯠꯄ
ꯑ
ꯀꯩꯅꯣꯒꯨꯝꯕ ꯑꯗꯨꯝ ꯌꯥꯏ ꯕ꯭ꯔꯗꯔ ꯁꯨꯝ ꯑꯩꯕꯨ ꯍꯥꯏꯖꯧ ꯇꯥꯔꯒꯗꯤ ꯕꯖꯤꯅꯥꯝ ꯀꯥꯏꯅꯒ ꯂꯩꯕꯗꯣ
ꯑꯝ
ꯑꯗꯨꯒꯨꯝꯕꯗꯨꯁꯨ ꯑꯗꯨꯝ ꯐꯩꯌꯦꯅ ꯍꯥꯏꯅꯩ ꯍꯥꯏꯗꯤ ꯃꯣꯏꯁꯦ ꯑꯗꯨꯝ ꯀ꯭ꯋꯥꯂꯤꯇꯤ ꯀꯩꯀꯥ ꯃꯁꯣꯏꯒꯤ ꯃꯦꯟꯇꯦꯟ ꯇꯧꯕ ꯈꯣꯠꯄꯗ ꯑꯗꯨꯝ ꯐꯖꯅ ꯉꯥꯛꯏ ꯈꯣꯠꯂꯤ ꯀꯥꯏꯅ ꯁꯨꯝ ꯍꯥꯏꯅꯩꯀꯣ ꯍꯣꯏ ꯕ꯭ꯔꯗꯔꯒꯤ ꯑꯣꯏꯕꯁꯨ ꯚ꯭ꯌꯨ ꯂꯩꯔꯝꯒꯗꯤ ꯑꯩꯒꯤ ꯁꯨꯝ ꯑꯣꯏꯕ ꯁꯖꯦꯁꯟꯗꯤꯀꯣ ꯁꯨꯝ ꯇꯥꯟꯅꯅꯕꯅꯤ
ꯑ
ꯑꯗꯨꯃꯥꯏꯅꯁꯨ ꯑꯗꯨꯝ ꯍꯥꯏꯅꯩ ꯑꯗꯨꯒ ꯑꯣꯐꯇꯦꯜ ꯄꯦꯄꯔꯗꯨꯁꯨ ꯍꯥꯟꯅ ꯑꯗꯨꯝ ꯗꯤꯁꯥꯏꯠ ꯇꯧꯕꯤꯌꯨ ꯀꯥꯏꯅꯁꯨ ꯑꯗꯨꯝ ꯍꯥꯏ ꯍꯥꯏꯗꯤ ꯃꯇꯝ ꯆꯥꯅ ꯑꯗꯨꯁꯨ ꯃꯔꯨ ꯑꯣꯏ ꯃꯥꯜꯂꯦꯕꯀꯣ